ꯇꯥꯕ꯭ꯔꯣ ꯍꯥꯎ ꯇꯥꯏꯌꯦ
ꯎꯝ ꯀꯥꯏ ꯆꯠꯂꯨꯏꯅꯣ
ꯑꯁ ꯉꯁꯤꯁꯦ ꯑꯩ ꯭ ꯄ꯭ꯔꯣꯒ꯭ꯔꯦꯁ ꯔꯤꯄꯣꯔꯠ ꯄꯤꯈꯠꯄ ꯆꯠꯂꯨꯕ ꯑꯣꯖꯥꯒꯤꯗ ꯁꯥꯏꯟ ꯇꯧꯍꯟꯅꯕꯒꯤ ꯁꯤꯒꯅꯦꯆꯔ ꯂꯧꯒꯗꯕ ꯑꯗꯣ ꯑꯣ ꯀꯩꯅꯣ ꯐꯣꯝ ꯑꯃ ꯋꯥꯠꯇꯅ ꯑꯣꯖꯥꯗꯕꯨꯗꯤ ꯄꯤꯁꯜꯂꯝꯃꯦ ꯑꯗꯨꯒ ꯐꯣꯝꯗꯣ ꯀꯩꯅꯣ ꯇꯧꯅꯦꯅ ꯍꯥꯏꯌꯦ ꯑꯥ ꯍꯌꯦꯡ ꯍꯥꯞꯄꯣ ꯍꯌꯦꯡ ꯂꯥꯛꯑꯣꯅ ꯍꯥꯏꯔꯛꯄꯅꯦ ꯑꯗꯣ ꯍꯌꯦꯡꯖꯦ ꯑꯩ ꯆꯠꯄ ꯉꯝꯗꯣꯏ ꯃꯥꯟꯗꯦꯕꯀꯣ
ꯄ꯭ꯔꯣꯒ꯭ꯔꯦꯁ ꯔꯤꯄꯣꯔꯠ ꯍꯥꯏꯕ ꯀꯣ
ꯎꯝ ꯊꯥ ꯇꯔꯨꯛꯀꯤ ꯄ꯭ꯔꯣꯒ꯭ꯔꯦꯁ ꯔꯤꯄꯣꯔꯠ ꯄꯤꯈꯠꯄ
ꯑꯣ ꯑꯗꯨ ꯊꯥ ꯇꯔꯨꯛꯀꯤ ꯄ꯭ꯔꯒ꯭ꯔꯦꯁ ꯔꯤꯄꯣꯔꯠꯁꯦ ꯀꯔꯝ ꯀꯥꯟꯗꯗꯒꯤ ꯑꯗꯨꯝ ꯑ ꯔꯤꯁꯔꯠꯁꯦ ꯑꯩꯈꯣꯏꯅ ꯀꯔꯝ ꯀꯥꯟꯗꯒꯤ ꯆꯠꯅꯕ ꯍꯧꯕꯅꯣ ꯑꯗꯨꯕꯣ
ꯂꯥꯁꯀꯤ ꯁꯞꯃꯤꯁꯟ ꯑꯦ ꯂꯥꯁꯀꯤ ꯑꯦꯗꯃꯤꯁꯟꯗꯣ ꯐꯥꯏꯅꯦꯜ ꯐꯥꯏꯅꯦꯜ ꯔꯦꯖꯤꯁꯇ꯭ꯔꯦꯁꯟ ꯇꯧꯔ ꯃꯥ ꯑꯗꯨꯝ ꯍꯥꯏꯗꯤ ꯀꯣꯔꯁ ꯋꯥꯛ ꯂꯣꯏꯔꯦꯗꯅ
ꯍꯣ ꯍꯣꯏ ꯑꯥ
ꯑꯗꯨꯒ ꯀꯣꯔꯁ ꯋꯥꯛ ꯂꯣꯏꯔꯕ ꯑꯗꯨꯗ ꯑꯩ ꯌꯥꯝ ꯍꯩ ꯇꯣꯛꯑꯅꯤꯗꯅ ꯑꯗꯨꯒ ꯐꯥꯏꯅꯦꯜ ꯔꯦꯖꯤꯁꯇ꯭ꯔꯦꯁꯟ ꯇꯧꯔꯅꯤꯗꯅ ꯑꯗꯨ ꯔꯦꯖꯤꯁꯇ꯭ꯔꯦꯁꯟ ꯇꯧꯕꯗꯒꯤ ꯊꯥꯗꯨꯗꯒꯤ ꯄꯥꯔꯅꯦꯕꯀꯣ ꯎꯝ ꯑꯗꯨ ꯄꯥꯔꯒ ꯎꯝ ꯁꯤꯛꯁ ꯃꯟꯁ ꯂꯩꯔꯒ ꯀꯩꯅꯣ ꯇꯧꯗꯣꯏꯕ ꯎꯝ ꯕ꯭ꯔꯦ ꯀꯩꯅꯣ ꯇꯧꯗꯣꯏꯕ ꯀꯩ ꯍꯥꯏ ꯀꯩ ꯍꯥꯏ ꯄ꯭ꯔꯣꯒ꯭ꯔꯦꯁ ꯔꯤꯄꯣꯔꯠ ꯊꯥꯒꯠꯇꯣꯏꯕ ꯃꯣꯏ ꯑꯗꯨꯝ ꯊꯣꯛꯂꯛꯀꯅꯤ ꯍꯥꯏꯗꯤ ꯑꯩꯗꯣ ꯗꯤꯁꯦꯝꯕꯔꯗ ꯑꯦꯠꯃꯤꯁꯟ ꯇꯧꯕꯅꯦꯕ ꯖꯟꯋꯥꯔꯤ ꯐꯦꯕꯨꯋꯥꯔꯤ ꯃꯥꯔꯆ ꯑꯦꯄ꯭ꯔꯤꯜ ꯃꯦ ꯊꯥ ꯃꯉꯥ ꯂꯩꯅ ꯇꯔꯨꯛ ꯖꯨꯟ ꯅꯠꯇ꯭ꯔꯥ ꯍꯟꯇꯛ ꯄꯤꯁꯜꯂꯛꯑꯣ ꯍꯥꯏꯌꯦꯕ ꯈꯪꯕ꯭ꯔꯥ ꯗꯤꯁꯦꯝꯕꯔꯗꯒꯤ ꯄꯥꯕꯗ ꯑꯗꯨꯅ ꯁꯤꯒꯤ ꯄ꯭ꯔꯣꯒ꯭ꯔꯦꯁꯔꯤ ꯄꯣꯠꯁꯤ ꯄꯤꯈꯠꯂꯒ ꯅꯦꯛꯁ ꯑꯃꯨꯛ ꯊꯥ ꯇꯔꯨꯛꯃꯨꯛ ꯂꯩꯔꯒ ꯑꯃꯨꯛ ꯄꯤꯈꯠꯂꯛꯑꯣ ꯍꯥꯏꯔꯅꯤ ꯍꯧꯖꯤꯛ ꯀꯩꯅꯣꯖꯨꯟ ꯂꯩꯅ ꯖꯨꯂꯥꯏ ꯑꯥꯒꯁ ꯁꯦꯞꯇꯦꯝꯕꯔ ꯑꯣꯛꯇꯣꯕꯔ ꯅꯕꯦꯝꯕꯔ ꯗꯤꯁꯦꯝꯕꯔꯗ ꯑꯃꯨꯛ ꯄꯤꯔꯛꯑꯣ ꯍꯥꯏꯔꯛꯑꯅꯤꯕ
ꯑꯣ
ꯁꯨꯃꯥꯏꯅ ꯊꯥ ꯇꯔꯨꯛ ꯇꯔꯨꯛ ꯈꯨꯗꯤꯡꯒꯤ ꯔꯤꯄꯣꯔꯠ ꯑꯃ ꯄꯤꯅꯦꯕ ꯑꯩꯒꯤ ꯔꯤꯁꯔꯁꯇꯣ ꯀꯌꯥꯝ ꯆꯠꯂꯤꯒꯦ ꯇꯧꯔꯤꯕ꯭ꯔꯥ ꯇꯧꯗ꯭ꯔꯕ꯭ꯔꯥ ꯍꯥꯏꯕꯗꯨꯒꯤ ꯔꯤꯄꯣꯔꯠ ꯑꯃ ꯁꯨꯝ ꯄꯤꯈꯠꯄ ꯍꯥꯏꯇꯥꯔꯦꯅꯦ
ꯑꯗꯣ ꯀꯅꯥꯗ ꯄꯤꯗꯣꯏꯅꯣ ꯑꯗꯨꯕꯣ
ꯌꯨꯅꯤꯚꯔꯁꯤꯇꯤꯗ ꯄꯤꯈꯠꯇꯣꯏꯅꯦ
ꯌꯨꯅꯤꯚꯔꯁꯤꯗ ꯄꯤꯁꯟꯗꯣꯏ
ꯑꯗ ꯑꯥ ꯗꯤꯄꯥꯔꯠꯃꯦꯟꯗ ꯒꯥꯏꯗꯠꯇ ꯌꯨꯅꯤꯚꯔꯁꯤꯇꯤꯗ ꯄꯤꯗꯣꯏꯕ ꯕ꯭ꯂꯣꯛꯇ ꯍꯥꯏꯒꯗ꯭ꯔꯥ ꯀꯩ ꯍꯥꯏꯗꯣꯏꯅꯣ ꯈꯪꯗꯦ ꯑꯗꯨꯃꯥꯏꯅ
ꯑꯥ ꯀꯩꯅꯣ ꯇꯧꯕꯗꯤ ꯌꯥꯗ꯭ꯔꯣ ꯄꯤꯗꯕꯗꯤ ꯌꯥꯗ꯭ꯔꯣ
ꯌꯥꯗꯦ ꯑꯗꯨ ꯄꯤꯗꯗꯤ ꯃꯥ ꯔꯤ ꯖꯠꯁ ꯇꯧꯏ ꯈꯪꯗ꯭ꯔꯦ
ꯄꯤꯗꯕꯤꯗ ꯃꯤ ꯑꯗꯨ ꯑꯩꯅ ꯆꯠꯅꯕ ꯍꯧꯒꯤꯕ ꯍꯥꯏꯁꯦ ꯀꯔꯝ ꯀꯥꯟꯗ ꯆꯠꯅꯕ ꯍꯧꯒꯤꯒꯦ ꯍꯥꯏꯁꯦ ꯊꯥꯏꯅꯒꯤ
ꯄꯤꯗꯕꯗꯣ ꯄꯤꯗꯕꯗꯨꯅꯦ ꯌꯥꯝ ꯐꯔꯛ ꯌꯥꯝ ꯇꯥꯔꯤꯖꯦ ꯄꯨꯂꯞ ꯄꯨꯂꯞ ꯇꯧꯗꯅ ꯄꯨꯂꯞ ꯄꯨꯂꯞ ꯇꯧꯗꯅ ꯇꯧꯅꯔꯤꯖꯦ ꯑꯗꯣ ꯍꯧꯖꯤꯛꯇꯤ ꯌꯥꯗ꯭ꯔꯦ ꯍꯥꯏꯕ ꯊꯥꯏꯅ
ꯍꯣꯏ ꯍꯣꯏ ꯑꯗꯨꯅꯤ ꯀꯔꯝ ꯀꯥꯟꯗꯒꯤ ꯑꯗꯨꯕꯨ ꯀꯔꯝ ꯀꯥꯟꯗꯒꯤ ꯍꯧꯒꯤꯕꯅꯣ ꯍꯥꯏꯖꯦ ꯗꯨꯅꯤꯗ
ꯀꯔꯝ ꯀꯥꯟꯗꯒꯤꯗꯤ ꯈꯪꯗꯦ ꯑꯅꯧꯕꯒꯩꯗꯤ ꯑꯝꯇ ꯌꯥ ꯌꯗꯔ꯭ꯦ ꯔꯤꯄꯣꯔꯠ ꯄꯤꯈꯠꯇꯗꯅ ꯃꯤ ꯃꯌꯥꯝ ꯃꯤꯋꯥ ꯇꯥꯅꯗꯅ ꯇꯧꯅꯔꯤ ꯃꯌꯥꯝꯁꯦ ꯎꯝ
ꯍꯥꯞꯇꯣꯔꯤꯁꯦ ꯀꯔꯤ ꯀꯔꯤꯅꯣ ꯍꯥꯞꯇꯣꯏꯁꯦ
ꯔꯤꯄꯣꯠꯁꯤꯗ ꯍꯥꯞꯇꯣꯏꯁꯦ ꯑꯍꯥꯟꯕ ꯅꯠꯇ꯭ꯔ ꯑꯍꯥꯟꯕ ꯄ꯭ꯔꯣꯒ꯭ꯔꯦꯁ ꯔꯤꯄꯣꯔꯠꯁꯤꯗꯤ ꯑꯩꯈꯣꯏꯅ ꯀꯂꯦꯛꯁꯟ ꯇꯧꯔꯨꯕ ꯂꯥꯏꯔꯤꯛꯁꯤꯡ
ꯂꯥꯏꯔꯤꯛ ꯑꯣ
ꯑꯥ ꯍꯥꯏꯗꯤ ꯂꯥꯏꯔꯤꯛ ꯌꯥꯝ ꯀꯂꯦꯛꯁꯟ ꯇꯧꯔꯛꯑꯦ ꯔꯤꯁꯔꯁꯁꯤꯒ ꯃꯔꯤ ꯂꯩꯅꯅ ꯑꯗꯨꯒ ꯁꯤꯒꯤꯁꯤꯒꯤ ꯂꯥꯏꯔꯤꯛꯁꯤꯅ ꯀꯔꯝ ꯀꯔꯝꯕ ꯑꯦꯔꯤꯌꯥꯗ ꯀꯔꯝ ꯀꯔꯝꯕ ꯆꯦꯞꯇꯔꯗ ꯄꯤꯕꯒꯦ ꯐꯣꯀꯁ ꯄꯤꯕꯒꯦ ꯍꯥꯏꯕꯗꯣ ꯑꯗꯨꯏ ꯃꯊꯪꯗ ꯎꯝ ꯑꯩꯅ ꯁꯤ ꯅꯩꯅꯕ ꯃꯇꯝꯗ ꯁꯤꯒꯤ ꯆꯦꯞꯇꯔꯁꯤꯗ ꯌꯥꯎꯋꯤ ꯀꯥꯟꯅꯕ ꯄꯤ ꯀ ꯍꯥꯏꯕꯗꯣ ꯁꯤ ꯂꯥꯏꯔꯤꯛꯁꯦ ꯑꯩꯅ ꯄꯥꯔꯨ ꯃꯇꯝꯗ ꯑꯗꯒꯤ ꯑꯩ ꯃꯤ ꯁꯤꯁꯤ ꯎꯅ ꯖꯔꯨꯏ ꯑꯍꯥꯥꯟꯕꯒꯤ ꯑꯣꯏꯅ ꯀꯥꯏꯅ ꯍꯥꯏꯕꯗꯣ ꯔꯤꯁꯔꯁ ꯍꯧꯔꯛꯄꯗ ꯏꯍꯧꯅ ꯀꯥꯏꯅ ꯍꯥꯏꯔꯒ ꯁꯨꯃꯥꯏꯅ ꯈꯔ ꯍꯥꯏꯇꯥꯔꯦꯅꯦ ꯑꯍꯥꯝꯕꯒꯤ ꯍꯧꯕꯗꯣ ꯑꯗꯨ ꯑꯗꯨꯗꯣꯅꯦꯕ ꯇꯥꯛꯏꯁꯦ ꯑꯗꯨ ꯏꯈꯠꯂꯅꯦꯕ ꯑꯗꯨ ꯏꯈꯠꯂꯒ ꯃꯣꯏꯗ ꯎꯠꯇꯣꯏꯅꯦꯕ ꯍꯥꯏꯗꯤ ꯁꯤ ꯃꯤꯁꯦ ꯁꯤ ꯑꯉꯥꯡꯁꯦ ꯔꯤꯁꯔꯁ ꯇꯧꯔꯤꯕ꯭ꯔꯥ ꯃꯥꯏ ꯄ꯭ꯔꯣꯒ꯭ꯔꯦꯁꯁꯦ ꯀꯌꯥꯝ ꯆꯠꯂꯤ ꯆꯠꯇꯒꯦ ꯍꯥꯏꯕꯁꯦ ꯔꯤꯄꯣꯔꯠ ꯑꯃ ꯄꯤꯕ ꯑꯃ ꯗꯔꯀꯥꯔ ꯑꯣꯏꯌꯦꯕ ꯍꯥꯏꯗꯤ ꯔꯤꯄꯣꯔꯠꯇꯨ ꯄꯤꯔꯛꯇ꯭ꯔꯗꯤ ꯇꯧꯔꯤꯕ꯭ꯔꯥ ꯇꯧꯗ꯭ꯔꯤꯕ꯭ꯔꯥꯗꯣ ꯈꯪꯗꯦꯗꯅ ꯑꯗꯨꯅ ꯁꯥꯇ꯭ꯔꯁꯦ ꯏꯁꯀꯣꯂꯥꯔꯁꯦ ꯃꯥ ꯔꯤꯁꯔꯁ ꯇꯧꯔꯤ ꯍꯥꯏꯕꯒꯤ ꯔꯤꯄꯣꯔꯠꯅꯦꯕ ꯏꯗꯨꯏꯁꯦ
ꯑꯗꯣ ꯏꯕꯁꯦ ꯔꯤꯄꯣꯔꯠꯁꯦ ꯀꯩꯗ ꯏꯔꯒ ꯄꯤꯒꯅꯤ
ꯅꯝꯗꯣꯏꯅꯦ
ꯀꯝꯄ꯭ꯌꯨꯇꯔꯅ ꯅꯝ ꯗꯣꯏꯔꯥ ꯅꯠꯇ꯭ꯔꯒ ꯈꯣꯠꯅꯏꯕ ꯐꯣꯔꯃꯦꯠ ꯐꯣꯔꯃꯦꯠ ꯃꯣꯏꯅ ꯄꯤꯊꯣꯛ ꯄꯔꯥ
ꯍꯣꯏ ꯍꯣꯏ ꯄꯤꯊꯣꯛꯇꯦ ꯑꯗꯨꯝ ꯎꯝ ꯍꯥꯏꯔꯤꯕ ꯃꯌꯥꯝꯗꯣ ꯑꯗꯨꯝ
ꯑꯗꯨꯗꯤ ꯑꯩꯈꯣꯏꯅ ꯁ꯭ꯀꯨꯜꯒꯤ ꯑꯦꯁꯥꯏꯟꯃꯦꯟꯇ ꯑꯁ ꯁ ꯁ꯭ꯀꯜꯒꯤ ꯑꯦꯁꯥꯏꯟꯃꯦꯟꯇ ꯀꯣꯂꯦꯖꯀꯤ ꯑꯦꯁꯥꯏꯟꯃꯦꯟꯇ ꯄꯤꯕꯒꯤ ꯇꯥꯢꯞꯇ ꯇꯪ ꯄꯤꯗꯣꯢꯔ
ꯎꯝ ꯄꯤꯗꯣꯏꯅꯦ
ꯑꯣ
ꯑꯗꯨꯕꯨ ꯀꯩꯅꯣ ꯈꯔ ꯂꯩ ꯑꯥ ꯃꯥꯒꯤ ꯅꯤꯌꯣꯝ ꯈꯔꯗꯤ ꯂꯩ
ꯑꯣ ꯑꯣ
ꯍꯥꯏꯗꯤ ꯄꯥꯍꯥꯞ ꯍꯥꯞꯆꯤꯟꯕꯗꯤ ꯌꯥꯗꯦ ꯑꯩꯁꯦ ꯁꯨ ꯁꯨꯛꯇ ꯑꯩꯁꯦ ꯁꯤ ꯈꯟꯕꯅꯤ ꯈꯣꯠꯄꯅꯤ ꯔꯦꯖꯤꯁꯇ꯭ꯔꯦꯁꯟ ꯁꯤ ꯇꯧꯏ ꯑ ꯍꯥꯏꯕꯅ ꯆꯤꯡꯕꯗꯣ ꯀꯣꯔꯁ ꯄꯥꯥꯕ ꯑꯁꯨꯛꯇ ꯂꯣꯏ ꯑꯩ ꯗꯤ ꯑꯦꯝ ꯌꯨꯅꯤꯚꯔꯁꯤꯇꯤꯗ ꯇꯝꯃꯤ ꯔꯤꯁꯔꯁ ꯁꯀꯣꯂꯔꯅꯤ ꯑꯩ ꯔꯦꯖꯤꯁꯇ꯭ꯔꯦꯁꯟ ꯅꯝꯕꯔ ꯑꯗꯨꯅꯤ ꯑꯩ ꯁꯨꯃꯥꯏꯅ ꯗꯦꯠ ꯑꯁꯨꯛꯇ ꯑ ꯄꯤ ꯑꯩꯆ ꯗꯤ ꯊꯥꯈꯤ ꯁꯨꯃꯥꯏꯅ ꯄꯤ ꯑꯩꯆ ꯗꯤ ꯈꯜꯂ ꯃꯇꯨꯡꯗ ꯑꯩ ꯀꯣꯔꯁ ꯋꯥꯔꯛꯁꯤ ꯗꯦꯠꯁꯤꯗ ꯌꯥꯎꯈꯤ ꯀꯣꯔꯁ ꯑꯦꯛꯖꯥꯝꯁꯤꯗꯤ ꯍꯥꯏꯗꯣꯔꯛꯈꯤ ꯀꯥꯏꯅꯀꯣ ꯑꯗꯨꯗꯒꯤꯗ ꯑꯩ ꯐꯥꯏꯅꯦꯜ ꯔꯦꯁ ꯔꯦꯖꯤꯁꯇ꯭ꯔꯦꯁꯟ ꯅꯝꯕꯔꯅ ꯁꯤꯅꯤ ꯁꯤꯒꯤ ꯗꯦꯠꯇ ꯑꯩ ꯐꯥꯏꯅꯦꯜ ꯔꯦꯖꯤꯁꯇ꯭ꯔꯦꯁꯟ ꯇꯧꯔꯛꯈꯤ ꯍꯥꯏꯕꯅ ꯆꯤꯡꯕꯗꯣ ꯏꯚꯟ ꯀꯩꯅꯣ ꯇꯧꯕꯁꯨ ꯌꯥꯎꯋꯦ ꯅꯦꯠ ꯑꯩꯁꯤ ꯅꯦꯠꯁꯤꯗ ꯐꯥꯎꯈꯤ ꯀꯥꯏꯅ ꯍꯥꯏꯕꯁꯨ ꯌꯥꯎꯋꯦ ꯖꯤꯌꯔ ꯑꯦꯐ ꯁꯤꯗ ꯐꯥꯎꯏ ꯁꯤ ꯑꯩꯒꯤ ꯖꯤ ꯑꯔ ꯑꯦꯐ ꯀꯤ ꯀꯩꯅꯣꯗꯣ ꯅꯝꯕꯔ ꯀꯩꯀꯥ ꯃꯌꯥꯝꯒꯗꯣ ꯍꯥꯞꯄ ꯑꯗꯨꯝ ꯌꯥꯎꯋꯦꯕꯀꯣ ꯑꯗꯨꯒ ꯑꯩ ꯁꯦꯃꯤꯅꯔ ꯌꯥꯎꯒꯤ ꯁꯤ ꯁꯤ ꯁꯦꯃꯤꯅꯔ ꯍꯥꯏꯗꯤ ꯑꯩ ꯔꯤꯁꯔꯁꯀ ꯃꯔꯤ ꯂꯩꯅꯅ ꯑꯩꯅ ꯌꯥꯎꯖ ꯈꯤꯕ ꯁꯦꯃꯤꯅꯔꯁꯤꯡ ꯑꯣꯔ ꯄꯦꯄꯔ ꯄꯥꯈꯤꯕ ꯑꯣꯏꯔꯒꯅ ꯄꯦꯄꯔ ꯄꯥꯈꯤꯕ ꯑꯣꯔ ꯅꯠꯇ꯭ꯔꯒ ꯂꯥꯏꯔꯤꯛ ꯀꯩꯅꯣ ꯖꯔꯅꯦꯜ ꯍꯥꯞꯈꯤꯕ ꯍꯥꯏꯕ ꯌꯥꯎꯔꯒꯗꯤ ꯖꯔꯅꯦꯜ ꯍꯥꯞꯈꯤꯕ ꯁꯨꯃꯥꯏ ꯁꯨꯃꯥꯏ ꯍꯥꯞꯈꯤ ꯍꯥꯏꯅ ꯍꯥꯏꯕꯅꯆꯤꯡꯕꯗꯣ ꯏꯙꯔꯛꯀꯗꯣꯏꯅꯦꯕ ꯁꯨꯃꯥꯏꯅ ꯌꯥꯝꯗ꯭ꯔꯒ ꯑꯥ ꯇꯨ ꯑꯣꯔ ꯊ꯭ꯔꯤ ꯄꯦꯖ ꯀꯨꯝꯕ ꯏꯔ ꯌꯥꯔꯦ ꯑꯗꯨꯒ ꯃꯅꯤꯡꯗ ꯑꯩꯈꯣꯏꯒꯤ ꯑꯩꯈꯣꯏꯅ ꯃꯇꯦꯡ ꯂꯧꯕ ꯅꯠꯇꯕ ꯃꯇꯦꯡ ꯂꯧꯈꯤꯕ ꯍꯥꯏꯔꯔꯣꯏꯕ ꯑꯩꯅ ꯀꯂꯦꯛꯁꯟ ꯇꯧꯈꯤꯕ ꯑꯩꯅ ꯔꯤꯁꯔꯁꯁꯤꯒ ꯃꯔꯤ ꯂꯩꯅꯅ ꯀꯂꯦꯛꯁꯟ ꯇꯧꯔꯨꯔꯕ ꯂꯥꯏꯔꯤꯛꯁꯤꯡ ꯎꯅꯖꯔꯨꯕ ꯃꯤꯑꯣꯏꯁꯤꯡ ꯁꯤꯡ ꯀꯣ ꯑꯥ ꯍꯥꯏꯕꯅꯆꯤꯡꯕꯗꯣ ꯑꯗꯨꯗꯣ ꯍꯥꯞꯇꯣꯏꯅꯦꯕ ꯑꯗꯨꯒ ꯑꯩ ꯁꯤꯁꯤ ꯂꯥꯏꯔꯤꯛ ꯄꯥꯔꯨꯕꯗ ꯁꯤ ꯌꯥꯎꯏ ꯁꯤ ꯌꯥꯎꯋꯤ ꯀ ꯍꯥꯏꯕꯗꯣ
ꯑꯗꯣ ꯑꯥꯠ ꯑꯗꯨ ꯀꯃꯥꯏꯅ ꯔꯤꯄꯣꯔꯠꯁꯦ ꯆꯥꯡ ꯅꯥꯏꯅ ꯄꯤꯈꯠꯀꯗꯕꯁꯤꯗꯩ ꯁꯤꯗ ꯊꯥ ꯑꯃ ꯊꯥ ꯇꯔꯨꯛ ꯊꯥ ꯇꯔꯨꯛ ꯂꯩꯔ ꯇ ꯄꯤꯈꯠꯀꯗꯕꯁꯤꯗ ꯑꯩꯈꯣꯏꯅ ꯊꯥ ꯇꯔꯨꯛꯀꯤ ꯑꯃꯗꯤ ꯍꯥꯏꯗꯤ ꯁꯦ ꯍꯟꯅꯃꯁꯦ ꯑꯩꯈꯣꯏꯁꯦ ꯄꯤꯍꯧꯗ꯭ꯔꯦꯕ ꯑꯗꯨꯗꯤ ꯄꯤ ꯇꯧꯔꯛꯀꯅꯤ ꯄꯅꯤꯁꯃꯦꯟꯒꯨꯝꯕꯁꯦ
ꯑꯗꯨꯏꯗꯤ ꯑꯩꯈꯣꯏꯁꯨ ꯆꯞ ꯆꯥꯕꯗꯤ ꯈꯪꯗꯦꯕꯀꯣ ꯍꯥꯢꯗꯤ ꯀꯩꯗꯧꯒꯠ ꯀꯩ ꯗꯔ ꯇꯧꯒꯦ ꯍꯥꯏꯕꯗꯨꯗꯤ ꯑꯩꯈꯣꯏꯁꯨ ꯊꯦꯡꯅꯕꯗ ꯉꯥꯏꯔꯤꯕꯅꯤꯅꯅꯦ ꯑꯗꯣ ꯃꯤ ꯇꯧꯅꯗꯕ ꯃꯌꯥꯝꯃ ꯀꯩꯅꯣ ꯆꯥꯕ ꯌꯥꯝ ꯐꯥꯏꯟ ꯆꯥꯕ ꯌꯥꯝ ꯌꯥꯎꯅ ꯃꯥꯜꯂꯦꯕꯀꯣ ꯃꯃꯥꯡꯗ ꯄꯤꯍꯧꯗꯕ
ꯀꯣꯂꯦꯖꯅ ꯂꯧꯗꯣꯏꯔ ꯑꯥꯗ ꯊꯥꯒꯠꯈꯤꯗꯣꯏꯔ ꯑꯗꯨꯒ ꯖꯦ ꯑꯥꯔ ꯑꯦꯐ ꯑꯣꯏꯔꯕ ꯀꯥꯡꯕꯨꯁꯦ ꯃꯣꯏꯒꯤ ꯄꯩꯁꯥꯒ ꯀꯛꯈꯤꯕ ꯌꯥꯎꯕ꯭ꯔꯕ
ꯑꯗꯨ ꯑꯗꯨꯗꯣ ꯑꯩ ꯆꯞ ꯆꯥꯅ ꯈꯪꯗꯦ ꯑꯗꯨ ꯃꯇꯥꯡ
ꯑꯥ ꯑꯩꯅ ꯈꯪꯕꯗꯅꯦ ꯁꯨꯃꯥꯏꯅ ꯑꯃ ꯇꯧꯕ ꯖꯤ ꯑꯥꯔ ꯑꯦꯐ ꯑꯣꯏꯔꯕ ꯀꯥꯡꯕꯨꯁꯤꯒꯤ ꯀꯩꯅꯣꯁꯦ ꯑꯩꯈꯣꯏꯒꯤ ꯄꯩꯁꯥ ꯐꯪꯈꯤꯕꯁꯤꯡꯁꯦ ꯄꯩꯁꯥ ꯁꯤꯡꯒꯠꯅꯩ ꯍꯥꯏꯕꯒꯨꯝꯕ ꯈꯔ ꯈꯪꯕ꯭ꯔꯥ
ꯄꯩꯁꯥ ꯁꯤꯡꯒꯠꯄ
ꯄꯩꯁꯥ ꯁꯤꯡꯒꯠꯅꯩ ꯀꯥ ꯍꯥꯏꯕꯁꯦ ꯀꯃꯥꯏꯅ ꯇꯧꯕꯖꯥꯠ ꯇꯅꯣꯕ
ꯍꯣꯏ ꯄꯣꯠ ꯑꯃ ꯇꯧ ꯑꯗꯨꯗꯤ ꯀꯩꯅꯣ ꯇꯧꯕꯩ ꯑꯣꯏꯔꯝꯅꯤꯌꯦ ꯊꯕꯛ ꯐꯪꯖꯤꯟꯅꯔꯒ ꯇꯧꯕꯒꯤ ꯑꯣꯏꯔꯝꯅꯤꯌꯦ
ꯑ ꯂꯣ ꯀꯣꯂꯦꯁꯁꯤꯗ ꯑꯃ ꯄꯨꯔꯒ
ꯍꯣꯏ ꯍꯣ ꯍꯣꯏ ꯍꯣꯏ ꯍꯣꯏ ꯍꯣꯏ ꯍꯣꯏ ꯑꯗꯨꯝꯕꯗꯤ ꯁꯤꯡꯒꯠꯅꯩꯑꯌꯦ ꯖꯤ ꯑꯔ ꯑꯐ ꯄꯩꯁꯥꯁꯦ ꯂꯧꯊꯣꯛꯎꯔꯕ ꯑꯗꯨꯒ ꯀꯣꯂꯦꯖꯇ ꯄꯨꯁꯜꯂꯨꯕ ꯑꯥ ꯑꯗꯨꯒ ꯃꯣꯏ ꯄꯩꯁꯥꯗꯣ ꯂꯣꯏꯔꯕ ꯑ ꯑ ꯂꯣꯏꯔꯛꯄꯗꯅꯦ ꯄꯨꯂꯞ ꯐꯨꯀꯠꯇꯅ ꯂꯥꯛ ꯀꯌꯥꯅꯣ ꯑꯣ ꯃꯣꯏ ꯌꯨꯅꯤꯚꯔꯁꯤꯇꯤꯗ ꯊꯤꯗꯣꯏꯅꯤ
ꯈꯪꯉꯛꯇ꯭ꯔꯗꯤ ꯑꯗꯨꯝ ꯌꯥꯏꯅꯦ
ꯑꯥ ꯑꯗꯨꯕꯨ ꯌꯥꯗꯦ ꯌꯦꯡꯁꯤꯜꯂꯦ ꯌꯥꯝꯅ ꯍꯥꯏꯗꯤ ꯁꯥꯇ꯭ꯔꯁꯦ ꯌꯥꯝꯃꯛꯑꯕꯅꯤꯅ ꯌꯥꯝ ꯀꯝꯄꯤꯇꯤꯇꯤꯚ ꯑꯣꯏꯕꯒꯤ ꯑꯃꯒ ꯑꯃꯒ ꯌꯥꯝ ꯌꯦꯡꯁꯤꯟꯅꯕꯗꯣ ꯑꯗꯨ ꯇꯧꯋꯦꯕ ꯑꯗꯨ ꯇꯧꯕꯅꯤꯅ ꯎꯝ ꯑꯗꯨꯝ ꯈꯪꯉꯛꯑꯦꯕ ꯌꯥꯗꯦꯕ
ꯎꯝ ꯖꯤ ꯑꯥꯔ ꯑꯦꯐꯀꯤ ꯄꯩꯁꯥꯁꯦ ꯁꯤꯡꯒꯠꯅꯩꯌꯦꯕ ꯅꯠꯇ꯭ꯔꯥ
ꯑꯥ ꯍꯥꯏꯗꯤ ꯑꯩꯁꯦ ꯊꯕꯛ ꯇꯧꯈꯤꯁꯦ ꯑꯩ ꯈꯟꯒꯤꯁꯦ ꯃꯤ ꯑꯗꯨꯝ ꯈꯪꯗꯣꯏ ꯅꯠꯇ꯭ꯔꯣ ꯑꯩꯒꯤ ꯀꯂꯤꯛ ꯑꯩ ꯐ꯭ꯔꯦꯟꯁ ꯁꯔꯀꯜ ꯃꯌꯥꯝ ꯈꯪꯉꯛꯀꯗꯣꯏꯅꯦꯕ ꯑꯃꯗꯩꯩ ꯑꯃꯗꯩꯩ ꯑꯗꯨꯝ ꯑꯗꯨꯅ ꯁꯤ ꯍꯦꯛꯇ ꯌꯦꯡꯁꯤꯟꯅꯔꯦ ꯀꯩꯕ ꯌꯥꯗꯦꯕ
ꯑꯣꯀꯦ ꯑꯣꯀꯦ ꯑꯗꯨꯃ ꯂꯩꯔꯦ
ꯑꯗꯨꯃꯥꯏꯅ ꯇꯧꯈꯤꯕ ꯃꯤ ꯐꯅꯌꯥꯝ ꯌꯥꯎꯔꯦ ꯑꯩꯅ ꯈꯪꯕꯗ
ꯑꯥ ꯑꯗꯨꯃꯥꯏꯅ ꯅꯠꯇꯕꯤꯗ ꯑꯩꯈꯣꯏꯒꯤ ꯔꯤꯁꯔꯆꯁꯦ ꯇꯧꯔꯒ ꯎꯝ ꯔꯤꯁꯔꯆꯁꯦ ꯇꯧꯔꯀꯥꯟꯗ ꯑꯩꯈꯣꯏꯒꯤ ꯖꯦ ꯑꯥꯔ ꯑꯦꯐ ꯄꯥꯏꯔꯕꯅꯤꯀꯣ ꯖꯦ ꯑꯥꯔ ꯑꯦꯐ ꯗꯤꯜꯗꯤ ꯑꯗꯨꯝ ꯄꯩꯁꯥꯗꯤ ꯆꯪꯉꯛꯄ ꯀꯣꯂꯦꯖ ꯀꯩꯀꯥ ꯄꯨꯕ ꯑꯦꯛꯁꯇ꯭ꯔꯥꯗꯤ ꯅꯠꯇꯕꯤꯗꯅꯦ ꯑꯗꯨꯃꯥꯏꯁꯨꯝ ꯇꯧꯔꯀꯥꯟꯁꯤꯗ ꯃꯥꯁꯦ ꯔꯤꯁꯔꯁꯀꯤ ꯊꯕꯛꯁꯦ ꯍꯣꯠꯅꯕꯁꯦ ꯀꯌꯥ ꯉꯝꯗ꯭ꯔꯦꯕ ꯊꯕꯛ ꯆꯤꯟꯕꯗꯒꯤ ꯔꯤꯁꯔꯁꯀꯤ ꯄ꯭ꯔꯣꯒ꯭ꯔꯦꯁꯁꯦ ꯏꯆꯠ ꯆꯠ ꯇ꯭ꯔꯦꯕ ꯔꯤꯄꯣꯔꯠ ꯀꯥꯁꯦ ꯄꯤꯈꯠꯇ꯭ꯔꯦꯕ
ꯎꯝ
ꯑꯗꯨꯝ ꯀꯥꯟꯗꯗꯤ ꯃꯥꯒꯤ ꯀꯩꯅꯣꯁꯦ ꯔꯤꯁꯔꯁꯀꯤ ꯀꯩꯅꯣꯒꯁꯦ ꯑꯥ ꯔꯦꯁꯇ꯭ꯔꯦꯁꯟ ꯁꯤꯡꯒꯗ ꯀꯛꯈꯤꯕꯒꯤ ꯆꯥꯟꯁ ꯂꯩꯕ꯭ꯔꯕ
ꯂꯩꯕ ꯃꯥꯜꯂꯦꯉꯣ ꯃꯥꯏ ꯋꯥꯔꯅꯤꯡ ꯑꯃꯗꯤ ꯄꯤꯕ ꯃꯥꯜꯂꯦ
ꯑꯣ ꯑꯣ ꯑꯗꯨꯗꯨꯒꯁꯦ ꯖꯦ ꯑꯥꯔ ꯑꯦꯐꯀꯤ ꯄꯩꯁꯥꯁꯦ ꯑꯥ ꯖꯦ ꯑꯥꯔ ꯑꯦꯐ ꯀꯤ ꯄꯩꯁꯥꯁ ꯁꯤꯡꯒꯗꯣꯏ ꯑꯗꯨꯒꯨꯝꯕꯗꯤ ꯁꯤꯡꯕ꯭ꯔꯕ ꯃꯣꯏꯁꯦ
ꯑꯗꯨꯒꯤꯗꯤ ꯑꯩ ꯈꯪꯗ꯭ꯔꯤ ꯆꯞ ꯆꯥꯅ ꯑꯗꯨ ꯊꯣꯛꯄ ꯌꯥꯎꯕ꯭ꯔꯥ ꯊꯣꯛꯇꯕꯔꯥ ꯍꯥꯏꯕꯗꯨꯗꯤ ꯑꯩ ꯆꯞ ꯆꯥꯅ ꯈꯪꯗꯦ ꯑꯗꯨꯃꯗꯤ ꯂꯩꯗꯤ ꯂꯩꯔꯝꯒꯅꯤ ꯈꯔꯤꯗꯤ ꯗꯨꯝ ꯎꯝ
ꯥꯍꯪꯅꯤꯡꯕ ꯖꯦ ꯑꯥꯔ ꯑꯦꯐꯀꯤ ꯀꯩꯅꯣꯁꯦ ꯑꯩꯈꯣꯏꯒꯤ ꯄꯩꯁꯥꯁꯦ
ꯑꯗꯨꯒ ꯄꯤ ꯑꯩꯆ ꯁꯤ ꯀꯧꯕꯒꯤ ꯄꯤ ꯑꯩꯆ ꯗꯤꯁꯦ ꯄꯨꯂꯞ ꯆꯪꯃꯤꯟꯅꯔꯦꯕꯀꯣ ꯑꯗꯨꯒ ꯄꯩꯁꯥ ꯐꯪꯕꯁꯦ ꯅꯪꯅ ꯍꯥꯟꯅ ꯐꯪꯕ ꯑꯩꯅ ꯑꯩꯒꯤꯅ ꯐꯪꯉꯛꯇꯕꯒꯨꯝꯕ ꯑꯗꯨꯒꯨꯝꯕꯗꯨ ꯑꯗꯨꯝ ꯊꯣꯛꯄ ꯂꯩꯕ꯭ꯔꯥ
ꯑꯥ ꯑꯗꯨꯒꯤꯁꯦ ꯊꯣꯛꯄ ꯌꯥ ꯌꯥꯎ ꯎꯝ
ꯅꯪꯒꯤꯗꯤ ꯄꯩꯁꯥ ꯆꯪꯉꯒ ꯑꯩꯒꯤꯗꯤ ꯑꯩꯒꯤꯗꯤ ꯑꯗꯨꯝ ꯄꯨꯂꯞ ꯆꯞ ꯃꯥꯟꯅꯅ ꯑꯗꯨꯝ ꯐꯪꯃꯤꯟꯅꯅꯤ
ꯑꯥ ꯍꯣꯏ ꯐꯪꯃꯤꯟꯅꯗ꯭ꯔꯗꯤ ꯐꯪꯃꯤꯟꯅꯗ꯭ꯔꯗꯤ ꯑꯗꯨꯝ ꯐꯪꯃꯤꯟꯅꯗꯕ ꯃꯥꯜꯂꯦ
ꯎꯝ ꯑꯩꯅ ꯍꯥꯏꯅ ꯁꯨꯃꯥꯏꯅꯅꯤꯗ ꯇꯥꯟꯅꯕꯒꯤ ꯃꯈꯥ ꯄꯣꯟꯕ꯭ꯔꯥ ꯅꯪꯒꯤꯅ ꯐꯣꯡꯗꯣꯛꯈ꯭ꯔꯕ ꯅꯪꯒꯤꯅ ꯐꯪꯗꯣꯛꯈ꯭ꯔ ꯃꯇꯨꯡꯗ ꯑꯩꯒꯤꯅ ꯃꯦꯕꯤ ꯊꯥ ꯑꯅꯤ ꯑꯍꯨꯝ ꯂꯩꯔꯒꯗꯤ ꯐꯪꯉꯛꯄ ꯌꯥꯏꯀꯣ ꯑꯩꯒꯤꯗ ꯑꯃꯨꯛ ꯑꯗꯣ ꯅꯪꯅ ꯐꯪꯕ ꯊꯥꯗꯨꯃꯛꯇꯗꯗꯤ ꯐꯪꯗ꯭ꯔꯦ ꯑꯥ
ꯁꯨꯃꯥꯏꯅ ꯇꯧꯏꯤ ꯐꯥꯎꯃꯤꯟꯅꯔꯦ ꯆꯞ ꯃꯥꯟꯅꯅ ꯐꯥꯎꯃꯤꯟꯅꯔꯦ ꯆꯞ ꯃꯥꯟꯅꯅ ꯊꯥꯖꯟꯃꯤꯟꯅꯔꯦ ꯃꯥꯁꯦ ꯆꯞ ꯃꯥꯟꯅꯅ ꯑꯗꯨꯝ ꯐꯪꯅꯤ ꯄꯩꯁꯥ ꯄꯤꯔꯛꯇ꯭ꯔꯦ ꯆꯞ ꯃꯥꯟꯅꯅ ꯑꯗꯨꯝ ꯄꯤꯔꯛꯇꯦ
ꯅꯠꯇꯦ ꯅꯠꯇꯦ ꯅꯠꯇꯦ ꯑꯗꯨꯒꯨꯝꯕ ꯅꯠꯇꯦ ꯅꯠꯇꯕꯤꯗ ꯑꯩꯅ ꯈ꯭ꯋꯥꯏ ꯑꯍꯥꯟꯕ ꯐꯪꯕ ꯍꯧꯕꯒꯤ ꯃꯇꯝꯁꯦ ꯊ ꯈꯣꯏꯅ ꯈꯣ ꯆꯦꯟ ꯆꯦꯟꯗꯅ ꯆꯦ ꯆꯥꯡ ꯇꯥꯟꯅꯕꯒꯤ ꯃꯈꯥ ꯄꯣꯟꯕ꯭ꯔꯥ ꯈꯣꯠꯄ꯭ꯔꯥ ꯍꯥꯏꯕꯒꯤ ꯋꯥꯔꯤꯗꯣ ꯑꯗꯨꯒꯤ ꯋꯥꯔꯤꯅꯦꯕ ꯑꯩꯅ ꯍꯥꯏꯔꯤꯁꯦ
ꯑꯗꯨꯗꯤ ꯑꯗꯨꯗꯤ ꯆꯨꯝꯃꯦ ꯅꯪ ꯍꯥꯏꯗꯣ ꯆꯦ ꯆꯥꯡ ꯍꯥꯟꯅ ꯇꯥꯟꯅꯈꯤꯕ ꯃꯤꯗꯨꯅ ꯍꯥꯟꯅ ꯐꯪꯗꯣꯏꯅꯦ
ꯑꯥ
ꯑꯩꯅ ꯊꯥꯖꯤꯜ ꯑꯩꯅ ꯊꯥꯖꯤꯜꯍꯧꯗ ꯅꯠꯇ꯭ꯔꯒꯗꯤ ꯑꯩ ꯀꯃꯥꯏꯅ ꯄꯤꯔꯛꯀꯗꯣꯏꯅꯣ
ꯑꯗꯨ ꯅꯠꯇꯦ ꯊꯥꯖꯟꯕꯗꯤ ꯄꯨꯂꯞ ꯊꯥꯖꯟꯃꯤꯟꯅꯔꯒꯁꯨ ꯑꯊꯨꯕ ꯇꯞꯄ ꯀꯥꯏꯅ ꯂꯩꯕ꯭ꯔꯥ
ꯑꯗꯨꯗꯤ ꯂꯩꯔꯝꯃꯣꯏ ꯑꯗꯨꯗꯤ ꯑꯗꯨꯗꯤ ꯂꯩꯔꯝꯃꯣꯏ ꯆꯞ ꯃꯥꯟꯅꯅ ꯊꯥꯖꯤꯟꯈ꯭ꯔꯗꯤ ꯑꯗꯨꯗꯤ ꯂꯩꯇꯦ
ꯇ꯭ꯋꯦꯟꯇꯤ ꯁꯤꯛꯁꯀꯤ ꯁꯦꯁꯟ ꯁꯤꯗꯩꯁꯤꯗ ꯄꯨꯜꯂꯞ ꯄ ꯁꯤ ꯆꯪꯃꯤꯟꯅꯕ ꯃꯤ ꯑꯅꯤꯁꯦ
ꯎꯝ
ꯑꯗꯨꯒꯨꯝꯕꯗꯨꯗꯩꯗꯨꯗ ꯄꯨꯂꯞ ꯐꯪꯃꯤꯟꯅꯕ ꯐꯪꯃꯤꯟꯅꯗꯕꯒꯤ ꯋꯥꯔꯤꯅꯤꯗ ꯑꯩꯅ ꯍꯥꯏꯔꯤꯁꯦ
ꯍꯥꯏꯗꯤꯗ ꯃꯥꯒꯤ ꯄ꯭ꯔꯣꯁꯦꯁꯇꯣ ꯆꯞ ꯃꯥꯟꯅꯅ ꯇꯧꯃꯤꯟꯅꯔꯗꯤ ꯆꯞ ꯃꯥꯟꯅꯅ ꯐꯪꯅꯦꯕ ꯑꯩꯅ ꯍꯥꯏꯔꯤꯁꯤꯅ ꯊꯥꯖꯟꯕ ꯈꯣꯠꯆꯟꯕ ꯆꯦꯟꯕ ꯆꯣꯡꯕꯒꯤ ꯒꯤ ꯍꯥꯟꯅ ꯀꯣꯟꯗꯣ ꯑꯗꯨ ꯈꯦꯠꯅꯔꯛꯑꯒꯗꯤ ꯑꯗꯨ ꯄꯩꯁꯥ ꯂꯥꯛꯄꯒꯤ ꯇꯥꯏꯃꯤꯡ ꯈꯦꯠꯅꯔꯛꯀꯅꯦꯕ
ꯑꯗꯨꯅꯤ ꯏꯃꯥꯟꯅꯕꯤ ꯑꯃ ꯐꯪꯗꯤ ꯐꯪꯂꯒ ꯑꯃ ꯑꯗꯨꯒ ꯑꯇꯣꯞꯄ ꯑꯃꯗ ꯍꯪꯕ ꯃꯇꯝꯗ ꯑꯦ ꯃꯣꯏꯗꯤ ꯆꯪꯗ꯭ꯔꯤ ꯈꯣꯠꯇ꯭ꯔꯤ ꯀꯥꯏꯅ ꯑꯗꯨꯃꯥꯏꯅ ꯍꯥꯏꯕꯁꯨ ꯍꯦꯛ ꯌꯥꯎꯕ
ꯍꯣ ꯍꯣꯏ ꯍꯣꯏ ꯑꯗꯨꯅꯦ ꯍꯥꯏꯁꯦ ꯃꯣꯏ ꯇꯥꯏꯃꯤꯡꯗꯣ ꯈꯦꯠꯅꯕꯒꯤ ꯒꯤꯅꯦꯕ
ꯎꯝ ꯍꯣꯏ ꯐꯔꯦ ꯐꯔꯦꯁꯦ ꯑꯩ ꯉꯍꯥꯛꯇꯪ ꯂꯩꯔꯒ ꯑꯃꯨꯛ ꯇꯧꯔꯛꯀꯦꯀꯣ
ꯍꯣꯏ ꯍꯣꯏ ꯎꯝ